ꯍꯜꯂꯣ
ꯑꯣ ꯇꯥꯔꯦꯀꯣ
ꯇꯥꯏ ꯇꯥꯏ
ꯑꯣ ꯆꯛ ꯆꯥꯔꯕꯣ ꯑꯩꯁꯨ ꯆꯥꯔꯦ ꯍꯋꯥꯏꯒ ꯑꯥꯂꯨ ꯆꯥꯔꯦ
ꯍꯥꯎꯕꯅꯦꯅꯦ
ꯑꯝ ꯈꯪꯗꯦ ꯅꯪꯗꯤ ꯆꯥꯔꯕꯣ
ꯆꯥꯔꯦ ꯍꯣꯏ
ꯀꯔꯤ ꯃꯊꯦꯜ ꯑꯣꯏꯅ ꯆꯥꯒꯦ ꯉꯁꯤꯗꯤ
ꯉꯁꯤꯁꯦ ꯁꯤ ꯄꯣꯠ ꯆꯥꯏꯌꯦ
ꯑꯣ ꯁꯤꯕꯣꯠꯀꯣ
ꯍꯣꯏ
ꯍꯥꯎꯕꯅꯦ ꯑꯗꯨ
ꯀꯥꯏ ꯅꯣꯗ ꯍꯥꯎꯇꯦꯗ
ꯑꯦ ꯍꯥꯎꯕꯅꯦ ꯑꯩꯗꯤ ꯄꯥꯝꯃꯦ ꯑꯗꯨꯗꯣ
ꯑꯁ ꯄꯥꯝꯗ꯭ꯔꯦ ꯑꯩꯗꯤ
ꯍꯣꯏ ꯅꯍꯥꯟ ꯈꯔ ꯑꯉꯥꯡ ꯑꯣꯏꯔꯤꯉꯩꯗꯗꯤ ꯍꯩꯅꯗꯦ ꯑꯗꯨꯕꯨ ꯍꯧꯖꯤꯛꯇꯤ ꯌꯥꯝ ꯄꯥꯝꯂꯛ ꯄꯥꯝꯂꯛꯈ꯭ꯔꯦ
ꯎꯝ ꯍꯣꯏ ꯃꯍꯥꯎꯗ ꯈꯪꯉꯗꯤꯀꯣ
ꯎꯝ ꯎꯝ ꯇꯥꯡꯖꯨ ꯇꯥꯡꯕꯅꯦꯍꯦ ꯁꯤ ꯕꯖꯥꯔꯗ ꯑꯗꯨꯗꯣ ꯄꯥꯛꯅꯁꯨ ꯐꯪꯗꯕꯅꯤ ꯁꯤꯕꯣꯠꯇꯣ
ꯂꯨꯄꯥ ꯀꯨꯟ ꯀꯨꯟꯊ꯭ꯔꯥꯒꯤ ꯂꯩꯇꯕꯅꯦ ꯃꯣꯏꯗꯣ ꯇꯥꯡꯅ ꯌꯣꯟꯕꯅꯦ
ꯑꯣ
ꯌꯨꯝꯗꯒꯤ ꯍꯦꯛꯄ ꯑꯣꯏꯔꯝꯅꯤꯅ ꯅꯪꯒꯤꯗꯨꯗꯤ
ꯌꯨꯝꯗꯒꯤ ꯅꯠꯇꯦ ꯑꯩ ꯍꯣꯁꯇꯦꯜꯗꯒꯤꯅꯦ
ꯑꯣ ꯍꯣ
ꯍꯣꯁꯇꯦꯜ ꯍꯣꯁꯇꯦꯜꯗ ꯊꯣꯡꯉꯒ ꯄꯤꯕꯀꯣ
ꯍꯣꯏ ꯍꯣꯁꯇꯦꯜ ꯂꯩꯕꯅꯤꯅꯦ ꯑꯗꯨꯗꯤ
ꯍꯣꯏ
ꯍꯣꯁꯇꯦꯜ ꯂꯔꯅꯤꯅꯦ
ꯑꯣ ꯃꯥꯅꯦ
ꯀꯔꯤꯗ ꯎꯄꯥꯏ ꯂꯩ ꯆꯥꯕ ꯊꯥꯕꯅꯤꯅꯦ
ꯍꯣꯏ ꯆꯕꯥ ꯇꯥꯕꯅꯤ ꯎꯄꯥꯏ ꯂꯩꯇ꯭ꯔꯦ
ꯍꯝ ꯀꯔꯤ ꯇꯧꯔ ꯂꯩꯕ꯭ꯔꯣ ꯍꯣꯁꯇꯦꯜꯗ ꯀꯣꯂꯦꯖ ꯀꯥꯔꯤꯔꯣ ꯅꯠꯇ꯭ꯔꯥꯒ ꯀꯣꯆꯤꯡꯒꯨꯝ ꯇꯠꯄ꯭ꯕꫭ ꯎꯝ ꯑꯣꯀꯦ ꯁꯤꯃꯤꯁꯇꯔ ꯀꯌꯥ ꯀꯌꯥꯅꯣ
ꯐꯤꯞ ꯁꯦꯝ
ꯐꯤꯞꯁꯦꯝ ꯀꯣ
ꯑꯥ
ꯂꯣꯏꯒꯗꯧꯔꯦꯅꯦ
ꯎꯝ ꯂꯣꯏꯗꯧꯔꯦ
ꯍꯟꯗꯛꯇꯤ ꯀꯩꯅꯣ ꯆꯍꯤ ꯑꯍꯨꯝ ꯍꯥꯏꯕ ꯑꯅꯤ ꯅꯠꯇ꯭ꯔꯣ ꯒ꯭ꯔꯦꯖꯨꯋꯦꯁꯟꯁꯦ
ꯑꯍꯨꯝꯅꯦ
ꯑꯣ
ꯎꯝ
ꯒ꯭ꯔꯦꯖꯨꯌꯦꯁꯟꯗꯣ ꯆꯍꯤ ꯑꯅꯤ ꯈꯛꯇꯅꯦ ꯅꯍꯥꯟ ꯑꯣ ꯑꯥ ꯑꯃꯥ ꯎꯕꯥ ꯄꯥꯎ ꯆꯦꯗꯥ
ꯑꯣ ꯑꯣꯅꯔꯝꯒꯅꯤꯗ
ꯑꯣ ꯃꯄꯥꯟꯗ ꯅꯠꯇ꯭ꯔꯒ ꯁꯤꯗꯔꯣ ꯃꯅꯤꯄꯨꯔꯗꯔꯣ
ꯑꯥ ꯃꯅꯤꯄꯨꯔꯗꯅꯦ
ꯅꯨꯡꯉꯥꯏꯕꯅꯤ ꯃꯅꯤꯄꯨꯔꯗꯁꯨ
ꯍꯣꯏ ꯅꯣꯡꯕꯨꯗꯤ ꯅꯨꯡꯉꯥꯏꯌꯦ
ꯍꯣꯁꯇꯦꯜ ꯅꯨꯡꯉꯥꯏꯕ꯭ꯔꯣ
ꯑꯗꯨꯝ ꯅꯨꯡꯉꯥꯏꯌꯦꯗ ꯍꯣꯏ ꯍꯦꯟꯖꯥꯡ ꯍꯥꯎꯇꯕꯩ ꯋꯥꯅꯤꯗ
ꯍꯦꯍꯦ
ꯍꯦꯟꯖꯥꯡ ꯍꯞꯇꯥꯗ ꯀ꯭ꯌꯥ ꯀ꯭ꯌꯥ ꯀ꯭ꯌꯥꯔꯛꯀꯨꯝꯕ ꯄꯤ ꯁꯟꯁꯥ ꯑꯦ ꯁꯥꯒꯨꯝꯕ ꯁꯥ ꯉꯥ
ꯑꯥ ꯍꯞꯇꯥꯗ ꯑꯅꯤ ꯑꯅꯤ ꯄꯤꯌꯦ ꯋꯦꯅꯁꯗꯦꯒꯥ ꯁꯟꯗꯦ
ꯑꯣꯥ ꯌꯦꯔꯨꯝꯁꯨ ꯌꯥꯎꯕ꯭ꯔꯣ ꯌꯦꯔꯨꯝꯒꯤ ꯅꯨꯃꯤꯠ ꯂꯩꯕ꯭ꯔꯣ
ꯑꯥ ꯌꯦꯔꯣꯝꯒꯤ ꯐ꯭ꯔꯥꯏꯗꯦꯗ ꯄꯤꯌꯦ
ꯑꯥ ꯑꯗꯨꯅꯥ ꯁꯟ ꯁꯟꯁꯥꯒꯨꯝꯕ ꯑꯣꯛꯁꯥꯒꯨꯝꯕ
ꯑꯁ ꯑꯗꯨꯗꯤ ꯁꯨꯛꯄꯤ ꯄꯤꯗꯦꯍꯦ
ꯌꯦꯟꯒꯥ ꯉꯥ ꯈꯛꯇ ꯉꯥꯏꯔꯕꯣ
ꯍꯣꯏ ꯌꯦꯟꯒꯥ ꯉꯥ ꯈꯛꯇꯅꯦ
ꯑꯩꯁꯨ ꯑꯦꯛꯁꯄꯤꯔꯤꯌꯦꯟꯁ ꯇꯧꯋꯦꯕ ꯍꯣꯁꯇꯦꯜꯒꯤꯗꯤ ꯑꯣꯛꯁꯥꯒ ꯁꯟꯁꯥꯁꯦ ꯍꯣꯁꯇꯦꯜꯗ ꯆꯥꯕ ꯍꯣꯁꯇꯦꯜ ꯀꯌꯥ ꯂꯩꯇꯦꯕ
ꯎꯝ ꯇꯥꯡꯁꯨ ꯇꯥꯡꯕꯅꯤꯅꯀꯣ
ꯎꯝ ꯑꯗꯨꯅ ꯀꯔꯤ ꯍꯥꯏꯁꯤꯔꯥ ꯃꯤꯁꯨ ꯑꯗꯨꯝ ꯍꯣꯁꯇꯦꯜꯗꯗꯤ ꯃꯤꯁꯨ ꯁꯨꯅ ꯂꯩꯕꯅꯤꯅꯀꯣ
ꯍꯣꯏ
ꯃꯣꯏ ꯑꯗꯨ ꯆꯥꯕ ꯆꯥꯗꯕꯁꯨ ꯂꯩꯌꯦꯕ ꯑꯣꯛꯁꯥꯒ ꯁꯟꯁꯥꯁꯦ
ꯎꯝ
ꯑꯗꯨꯒꯤꯁꯨ ꯑꯣꯏꯔꯝꯕ ꯌꯥꯏ ꯎꯝ ꯅꯣꯏ ꯍꯣꯁꯇꯦꯜꯗꯣ ꯃꯤ ꯀꯌꯥꯒꯨꯝꯕ ꯂꯩꯕ꯭ꯔꯣ
ꯃꯤꯁꯦ ꯌꯦꯡꯈꯩꯃꯨꯛ ꯍꯦꯟꯅ ꯂꯩꯗ
ꯑꯁ ꯅꯨꯄꯥ ꯉꯥꯛꯇ
ꯍꯣꯏ ꯅꯨꯄꯥꯒꯤ ꯍꯣꯁꯇꯦꯜꯅꯤꯅ ꯅꯨꯄꯥ ꯉꯥꯛꯇꯅꯦ
ꯎꯝ ꯅꯨꯡꯉꯥꯏꯒꯅꯤꯗ ꯑꯗꯨꯗꯤ ꯃꯤ ꯂꯩ ꯌꯥꯝꯕꯗꯤ ꯕꯣꯜꯒꯨꯝꯕ ꯁꯥꯟꯅꯔ ꯕꯁꯨ ꯌꯥꯏꯅ
ꯍꯣꯏ ꯑꯗꯨꯝ ꯁꯅꯥꯗ ꯕꯣꯜꯒ
ꯎꯝ ꯎꯝ ꯐꯨꯠꯕꯣꯜ ꯁꯥꯟꯅꯕ꯭ꯔꯣ ꯅꯠꯇ꯭ꯔꯒ ꯕꯣꯂꯤ ꯁꯥꯟꯅꯕ꯭ꯔꯣ ꯅꯪꯒꯤ
ꯑꯅꯤꯔꯥꯛ ꯑꯗꯨꯝ ꯑꯅꯤꯃꯛ ꯑꯗꯨꯝ ꯁꯅꯩꯗ
ꯎꯝ ꯑꯁ ꯑꯩꯁꯨ ꯐꯨꯠꯕꯣꯜꯗꯤ ꯍꯥꯏ ꯁ꯭ꯀꯨꯜ ꯃꯇꯝꯗꯗꯤ ꯁꯥꯟꯅꯔꯛꯑꯦ ꯌꯥꯝ ꯄꯥꯝꯅ ꯑꯗꯨꯕꯨ ꯑꯩ ꯁꯥꯟꯅꯕ ꯀꯥꯟꯗ ꯑꯗꯨꯝ ꯌꯥꯝ ꯁꯣꯛꯒꯟꯕ ꯍꯥꯏꯇꯥꯔꯦ ꯏꯟꯖꯣꯔ ꯇꯧꯃꯟꯕ ꯑꯗꯨꯒꯤ ꯑꯩ ꯄꯥꯝꯂꯛꯇ꯭ꯔꯤꯕ ꯑꯩꯒꯤ ꯕꯣꯂꯤꯕꯣꯜ ꯑꯣꯏꯅ ꯁꯥꯟꯅꯔꯦ
ꯑ
ꯚꯣꯂꯤꯕꯣꯜꯗꯤ ꯑꯗꯨꯝ ꯍꯥꯏꯗꯤ ꯑꯩꯒꯤ ꯍꯣꯕꯤ ꯑꯣꯏꯔꯦ ꯍꯩꯕꯨꯗꯤ ꯍꯩꯗꯦ ꯑꯗꯨꯕꯨ ꯍꯣꯕꯤ ꯍꯥꯏꯕꯗꯣ
ꯑ
ꯀꯥꯏ ꯀꯥꯏ ꯖꯒꯥꯗꯅꯣ ꯅꯣꯏ ꯀꯩꯅꯣꯗꯣ ꯋꯦꯁꯇꯔꯣ ꯏꯁꯇꯔꯣ ꯅꯣꯏꯗꯣ ꯍꯣꯁꯇꯦꯜꯗꯣ
ꯋꯦꯁꯅꯦ
ꯑꯣ ꯌꯥꯝ ꯅꯛꯄ ꯃꯥꯜꯂꯦ ꯑꯩ ꯂꯩꯐꯝꯗꯨꯒ
ꯑꯗꯨ ꯑꯣꯏꯔ ꯃꯥꯂꯦ ꯍꯣꯏ
ꯎꯝ ꯆꯤꯡꯒꯨꯝꯕꯗꯤ ꯀꯥꯗꯦ
ꯆꯤꯡꯒꯨꯝꯕ ꯍꯣꯏ ꯃꯅꯥꯛ ꯃꯅꯥꯛꯇ ꯑꯗꯨꯝ ꯀꯥꯏꯗ
ꯑ ꯃꯄꯥꯟ ꯊꯣꯛꯄ ꯒꯨꯝꯕꯗꯤ ꯌꯥꯕ꯭ꯔꯣ ꯌꯥꯝꯅ ꯏꯁꯇ꯭ꯔꯤꯛ ꯑꯣꯏꯕ꯭ꯔꯣ ꯅꯣꯏ ꯍꯣꯁꯇꯦꯜꯕꯣ
ꯇꯤꯛ ꯑꯣꯏꯗꯦꯗ ꯑꯗꯨꯝ ꯊꯣꯛꯄꯅꯤꯗ
ꯑꯣ ꯍꯣ ꯋꯥꯔꯗꯟ ꯋꯥꯔꯗꯟꯗꯤ ꯅꯨꯡꯉꯥꯏꯕ꯭ꯔꯣ
ꯍꯣꯏ ꯅꯨꯡꯉꯥꯏꯌꯦ
ꯎꯝ ꯑꯣꯏꯔ ꯅꯨꯡꯉꯥꯏꯔꯗꯤ ꯑꯗꯨꯝ ꯅꯨꯡꯉꯥꯏꯒꯅꯤꯗ
ꯍꯣꯏ
ꯎꯝ ꯊꯣꯛꯅꯤꯡꯕ ꯃꯇꯝꯗ ꯍꯧꯖꯤꯛꯀꯥꯟꯗꯤ ꯑꯦ ꯀꯅꯥ ꯀꯣꯂꯦꯖ ꯀꯥꯔꯦ ꯀꯣꯂꯦꯖ ꯏꯁꯇꯨꯗꯦꯟꯗꯨꯕꯨ ꯅꯖꯔꯤꯒꯨꯝꯅ ꯇ꯭ꯔꯤꯠ ꯇꯧꯔꯗꯤ ꯂꯣꯏꯔꯦꯍꯦ ꯐꯨꯅꯥꯔꯅꯤꯍꯦ ꯋꯥꯟ ꯃꯋꯥ ꯂꯧꯎꯗꯦ ꯀꯇꯟ ꯆꯗꯄꯥ ꯌꯦꯔꯛꯇꯗꯤ ꯖꯥꯇꯤ ꯁꯨꯅ ꯂꯩꯔꯝꯒꯅꯤꯅ ꯅꯣꯏꯗ
ꯍꯔꯣꯏ ꯑꯗꯨꯛꯇꯤ ꯑꯗꯨꯝ ꯃꯈꯟ ꯃꯈꯟ ꯂꯩꯗ
ꯎꯝ ꯍꯣꯁꯇꯦꯜ ꯐꯤꯗꯤ ꯀꯌꯥ ꯂꯧꯕ꯭ꯔꯣ ꯃꯣ
ꯇꯨ ꯊꯥꯎꯖꯟ ꯁꯤꯛꯁ ꯍꯟꯗ꯭ꯔꯦꯗ ꯂꯧꯋꯦ
ꯑꯦ ꯑꯗꯨꯝ ꯅꯨꯡꯉꯥꯏꯅ ꯑꯗꯨꯗꯤ ꯍꯣꯏ ꯉꯝꯕ ꯆꯥꯡꯅꯦꯕ
ꯎꯝ
ꯁꯤꯗ ꯇꯨ ꯊꯥꯎꯖꯟ ꯑꯩꯠ ꯍꯟꯗ꯭ꯔꯦꯠꯁꯦ ꯑꯗꯨꯝ ꯌꯥꯕꯅꯤꯅ
ꯎꯝ
ꯃꯣꯏꯅ ꯆꯥꯛ ꯏꯟꯁꯥꯡ ꯆꯥꯅꯕ ꯊꯛꯅꯕ ꯑꯗꯨꯝ ꯄꯤꯔꯦ ꯊꯨꯝ ꯄꯤꯔꯦ ꯃꯥꯏ ꯄꯤꯔꯦ ꯏꯁꯤꯡ ꯄꯤꯔꯦ ꯑꯗꯨ
ꯎꯝ
ꯊꯥꯎꯖꯟ ꯑꯩꯠ ꯍꯟꯗ꯭ꯔꯦꯠꯇꯨꯗꯤ ꯑꯗꯨꯝ ꯌꯥꯏꯕ
ꯇꯨ ꯊꯥꯎꯖꯟ ꯁꯤꯛꯁ ꯍꯟꯗ꯭ꯔꯦꯠꯅꯦ ꯑꯩꯠ ꯍꯟꯗ꯭ꯔꯦꯠ ꯅꯠꯇꯦ
ꯎꯝ ꯑꯁ ꯅꯨꯡꯉꯥꯏꯔꯦ ꯑꯩꯁꯨ ꯂꯩꯅꯤꯡꯕ ꯍꯧꯔꯦꯍꯦ
ꯍꯦꯍꯦ
ꯍ
ꯅꯪꯗꯤ ꯀꯩ ꯀꯩ ꯍꯣꯠꯅꯔꯒ ꯂꯩꯏꯕꯣ
ꯑꯩꯁꯦ ꯍꯟꯗꯛ ꯃꯔꯛꯁꯦ ꯐ꯭ꯔꯤꯗ ꯂꯩꯔꯦ ꯊꯃꯛ ꯑꯃꯁꯨ ꯊꯕꯛ ꯑꯃꯁꯨ ꯍꯧꯗꯦ
ꯑꯣ
ꯃꯊ ꯃꯌꯥꯏꯗ ꯂꯩꯔꯤ ꯊꯕꯛꯁꯨ ꯍꯧꯗꯕ ꯑꯗꯨꯝ ꯍꯧꯖꯤꯛꯀꯥꯟ ꯄꯣꯊꯥꯔ ꯂꯩꯔꯦ
ꯑꯣ
ꯅꯣꯏ ꯍꯣꯁꯇꯦꯜꯗꯣ ꯃꯤ ꯏꯁꯇꯨꯗꯦꯟ ꯉꯥꯛꯇ꯭ꯔꯥ ꯅꯠꯇ꯭ꯔꯒ ꯑꯇꯩꯁꯨ ꯂꯩꯕ꯭ꯔꯣ ꯊꯕꯛ ꯍꯥꯏꯕꯗꯤ ꯂꯥꯏꯔꯤꯛ ꯄꯥꯕ ꯀꯣꯆꯤꯡ ꯂꯧꯕꯒꯨꯝꯕ ꯑꯇꯩ ꯑꯇꯩꯁꯨ ꯂꯩꯕ꯭ꯔꯣ
ꯂꯩꯇꯦ ꯑꯩꯈꯣꯏ ꯀꯣꯂꯦꯖꯀꯤ ꯏꯁꯇꯨꯗꯦꯟ ꯉꯥꯛꯇꯅꯤ
ꯑꯦ ꯀꯣꯂꯦꯖ ꯃꯅꯥꯛꯇꯔꯣ
ꯍꯣꯏ ꯀꯣꯂꯦꯖ ꯃꯅꯥꯛꯇꯅꯦ
ꯑꯣ ꯅꯪꯒꯤꯁꯦ ꯈꯔ ꯁ꯭ꯄꯦꯁꯤꯐꯤꯛ ꯑꯣꯏꯕ ꯁꯕꯖꯦꯛ ꯂꯧꯕ ꯃꯥꯜꯂꯦꯕꯣ ꯑꯗꯨꯗꯤ꯫
ꯑꯩꯔꯣ
ꯎꯝ ꯏꯟꯖꯤꯅꯤꯌꯥꯔꯤꯡꯒꯨꯝꯕ
ꯑꯁ ꯏꯟꯖꯤꯅꯤꯌꯥꯔꯤꯡꯒꯨꯝꯕꯗꯤ ꯂꯧꯗꯦꯍꯦ ꯇꯧꯗꯤꯍꯦ꯫
ꯀꯔꯤ ꯁꯕꯖꯦꯛꯇ ꯇꯧꯔꯤ ꯇꯧꯕꯅꯣ?
ꯇꯧꯕꯅ ꯑꯩ ꯏꯀꯣꯅꯣꯃꯤꯛꯁ
ꯑꯣ ꯅꯪ ꯅꯪꯒꯤ ꯕꯣꯂꯨꯝꯗꯣ ꯈꯔ ꯑꯦꯗꯖꯁ ꯇꯧꯕꯤꯌꯣꯅꯦ ꯑꯩꯒꯤ ꯐꯣꯟꯁꯦ ꯑꯩꯒꯤ ꯈꯣꯟꯁꯦ ꯑꯩ ꯏꯁꯥꯅ ꯑꯃꯨꯛ ꯇꯥꯔꯦꯕ ꯅꯪ ꯕꯣꯂꯨꯝꯗꯣ ꯈꯔ ꯍꯟꯊꯕꯤꯌꯨꯅꯦ꯫
ꯅꯈꯣꯟ ꯁꯦꯡꯅ ꯇꯥꯏꯅꯦ ꯑꯃꯨꯛꯀ ꯍꯥꯏꯌꯨ꯫
ꯅꯪꯒꯤ ꯕꯣꯂꯨꯝꯗꯣ ꯈꯔ ꯍꯟꯊꯧꯕ ꯅꯪꯒꯤ ꯐꯣꯟꯗꯣ ꯑꯥ
ꯑꯣ ꯑꯣ
ꯑꯩ ꯏꯁꯥꯒꯤ ꯈꯣꯟ ꯑꯩꯅ ꯇꯥꯕ ꯌꯥꯔꯦ ꯍꯧꯖꯤꯛꯇꯤ꯫
ꯑꯣ ꯑꯣ
ꯅꯪꯗꯤ ꯆꯍꯤ ꯀꯌꯥꯒꯨꯝꯕ ꯁꯨꯔꯦ?
ꯍꯥꯥ
ꯆꯍꯤ ꯀꯌꯥꯒꯨꯝꯕ ꯁꯨꯔꯦ ꯅꯪꯗꯤ?
ꯆꯍꯤ ꯀꯨꯟꯅꯤꯊꯣꯏꯅꯤꯗ ꯀꯨꯟꯅꯤꯊꯣꯏ ꯈꯛꯇꯅꯤꯗ꯫
ꯑꯣ ꯑꯗꯨꯗꯤ ꯑꯩꯉꯣꯟꯗꯗꯤ ꯑꯩꯉꯣꯟꯗꯒꯤꯗꯤ ꯈꯔ ꯑꯩꯅ ꯈꯔ ꯍꯜꯂꯦꯅꯦ꯫
ꯅꯪ ꯀꯌꯥ ꯁꯨꯔꯦ ꯅꯪꯗꯤ ꯈꯔ ꯍꯥꯟꯕ ꯃꯥꯂꯦꯅꯦ꯫
ꯑꯩ ꯀꯩꯅꯣ ꯁꯨꯔꯦ ꯊꯥꯔꯇꯤ ꯁꯨꯔꯦ꯫
ꯊꯥꯔꯇꯤ ꯁꯣꯔ ꯑꯁ ꯑꯣ ꯅꯪꯒꯤ ꯗꯤ ꯄꯤ ꯌꯦꯡꯕꯗꯨꯗ ꯍꯣꯏ꯫
ꯁꯤꯅꯦꯌꯔ ꯈꯔ ꯃꯥꯟꯗ꯭ꯔꯣ
ꯉꯁꯥꯏ
ꯑꯗꯨꯕꯨ ꯋꯥꯈꯜꯗꯗꯤ ꯌꯥꯝ ꯑꯉꯥꯡ ꯑꯣꯏꯕꯅꯤ꯫
ꯍꯣꯏ ꯌꯨꯝꯗꯤ ꯄꯥꯜꯂꯕꯣ?
ꯄꯥꯟꯗ꯭ꯔꯤꯗ ꯋꯥꯠꯂꯤꯗ ꯍꯣꯏ ꯅꯪꯅ ꯑꯣꯏꯅ ꯍꯦꯟꯅ ꯑꯍꯟ ꯃꯥꯟꯈ꯭ꯔꯦꯗ꯫ ꯑꯩꯗꯤ ꯇ꯭ꯋꯦꯟꯇꯤ ꯐꯥꯏꯚ ꯁꯤꯛꯁꯇꯤ ꯁꯨꯔꯝꯒꯗ꯭ꯔꯥꯅ ꯈꯟꯕꯅꯤꯅꯦ꯫
ꯑꯦꯁ ꯀꯥꯏꯗ ꯇ꯭ꯋꯦꯟꯇꯤ ꯐꯥꯏꯚ ꯇꯨꯋꯦꯟꯇꯤꯁꯤꯁꯅꯣꯗ ꯌꯥꯝ ꯅꯍꯥꯅꯤ ꯑꯩꯏꯗꯤ ꯑꯉꯥꯡꯅꯤ ꯀꯩꯅꯣ
ꯌꯥꯝ ꯈꯦꯠꯅꯔꯦꯅꯦ ꯑꯩꯅ ꯈꯟꯕꯗꯨꯒ꯫
ꯅꯪꯒꯤ ꯆꯍꯤꯗꯨꯒ ꯕꯣꯜꯒ ꯌꯦꯡ ꯌꯦꯡꯅꯕ꯭ꯔꯣ?
ꯍꯣꯏ ꯕꯣꯜꯗꯤ ꯑꯗꯨꯝ ꯅꯨꯡꯇꯤꯒꯤ ꯌꯦꯡꯉꯦ꯫
ꯅꯨꯡꯉꯥꯏ ꯍꯦꯟꯅ ꯅꯨꯡꯉꯥꯏꯔꯝꯅꯤꯕꯣ ꯅꯣꯏ ꯀꯥꯡꯕꯨꯗꯣ ꯑꯗꯨꯗꯤ꯫
ꯍꯣꯏ ꯑꯁ ꯅꯨꯡꯉꯥꯏꯌꯦ
ꯒ꯭ꯔꯨꯞꯇ ꯈꯠꯅꯕ ꯈꯠꯅꯥꯕꯗꯤ ꯈꯠꯅꯗꯦꯀꯣ ꯈꯔ ꯈꯔ ꯌꯦꯡꯉꯒ ꯂꯩꯕꯤꯌꯣꯍꯦ꯫ ꯈꯠꯅꯕ ꯌꯥꯎꯒꯅꯤꯀꯣ ꯅꯣꯏ ꯃꯤ ꯌꯥꯝꯕꯗꯣ
ꯍꯣꯏ
ꯃꯤꯁꯤꯒ ꯔꯣꯅꯥꯜꯗꯣꯒ ꯍꯥꯏꯔꯛꯑꯗꯤ ꯈꯨꯠ ꯊꯠꯅꯔꯁꯨ ꯌꯥꯏꯀꯣ
ꯍꯣꯏ ꯑꯁ ꯃꯦꯁꯤꯒ ꯔꯣꯜꯅꯗꯣ ꯃꯔꯝꯗꯗꯤ ꯗꯨꯝ ꯑꯗꯣ ꯑꯁ ꯈꯠꯅꯥꯔꯒ ꯂꯩ
ꯎꯝ ꯍꯣꯁꯇꯦꯜ ꯄꯨꯡ ꯀꯥꯏ ꯀꯥꯏꯒꯅꯤꯀꯣ
ꯍꯣꯏ
ꯎꯝ ꯎꯝ ꯒ꯭ꯔꯨꯞꯇ ꯌꯦꯡꯕꯅ ꯍꯦꯟꯅ ꯅꯨꯡꯉꯥꯏꯕꯅꯦ
ꯍꯣꯏ ꯅꯨꯡꯉꯥꯏꯕꯅꯦ ꯊꯟꯗ ꯌꯦꯡꯉꯗꯤ ꯍꯣꯏ ꯕꯣꯔꯤꯡ ꯆꯨꯌꯦꯕ꯫
ꯎꯝ ꯇꯤꯚꯤ ꯑꯆꯧꯕ ꯑꯃ ꯈꯤꯜꯂꯒ꯫ ꯑꯁ ꯃꯤ ꯌꯥꯡꯈꯩꯗꯨ ꯌꯦꯡꯉꯗꯤ ꯂꯣꯏꯔꯅꯤꯍꯦ꯫ ꯎꯝ ꯃꯟ ꯅꯛꯇ ꯂꯩꯕꯁꯤꯡꯗꯤ ꯇꯨꯝꯕ ꯌꯥꯔꯝꯃꯣꯏꯍꯦ꯫
ꯂꯣꯏꯗꯤꯌꯦ